ꯀꯩꯗꯧꯔꯤꯅꫭ
ꯐꯤ ꯁꯨꯔꯤ
ꯏꯊꯥ ꯏꯊꯥ ꯊꯥꯖꯕꯗ ꯉꯁꯤ ꯈꯛꯇ ꯀꯣꯜ ꯇꯧꯔꯛꯏꯀꯣ ꯉꯁꯤ ꯀꯟꯅ ꯅꯤꯡꯁꯤꯡꯂꯕ꯭ꯔꯣꯕ
ꯅꯣꯛꯅꯤꯡꯉꯦꯍꯦ
ꯅꯣ ꯀꯅꯨꯅꯤ ꯍꯦꯛ ꯀꯩꯅꯣ ꯁꯤ ꯅꯨꯄꯤꯗꯨꯕ ꯉꯥꯎꯕ꯭ꯔꯥ ꯈꯪꯗꯦ
ꯅꯪꯒꯤ ꯉꯥꯡꯕ ꯈꯨꯍꯥꯏꯗꯣ ꯍꯩꯁ
ꯀꯩꯅꯣ ꯉꯥꯡꯕꯀꯣ ꯍꯥꯏ ꯍꯥꯏꯗꯤ ꯇꯧꯕ ꯌꯥꯏ ꯍꯥꯏꯅ ꯄꯨꯡ ꯇꯧꯗꯧ ꯇꯧꯒꯅꯣ ꯀꯩꯗꯧꯔꯤꯅꯣ ꯅꯣꯛꯒꯅꯨꯅꯦ ꯀꯩꯅꯣ ꯁꯤ ꯅꯨꯕꯤꯁꯤꯕꯨ ꯀꯣꯜ ꯇꯧꯔꯛꯑꯒ ꯅꯣꯛꯑꯒ ꯂꯩꯌꯦ ꯀꯩꯗꯧꯔꯤꯅꯣ ꯑꯩ ꯑꯩꯗꯤ ꯀꯩꯁꯨ ꯇꯧꯗꯦ ꯑꯁ ꯊꯕꯛ ꯌꯥꯝ ꯆꯤꯟꯕ ꯃꯥꯜꯂꯦꯀꯣ
ꯎꯝ ꯆꯥꯛ ꯊꯣꯡꯗ꯭ꯔꯤꯌꯦ
ꯑꯁ ꯊꯦꯡꯉꯍꯦ ꯀꯩ ꯌꯦꯟꯁꯥꯡ ꯊꯣꯡꯗꯣꯏꯅꯣ
ꯈꯪꯗ꯭ꯔꯤ ꯆꯅꯥꯗꯤ ꯀꯥꯝꯈꯤꯕꯅꯦꯕ ꯑꯗꯣ ꯊꯣꯡꯕ ꯍꯧꯗ꯭ꯔꯔꯤꯁꯤ ꯍꯥꯟꯅꯁꯨ ꯆꯨꯒꯅꯤ
ꯄꯨꯡ ꯀꯌꯥꯗ ꯍꯧꯒꯠꯄꯤꯒꯅꯣ ꯁꯤ ꯑꯁꯨꯛ ꯌꯥꯝ ꯊꯦꯡꯉꯤꯁꯤꯕꯣ
ꯑꯩꯅꯀꯣꯄ꯭ꯔꯣ ꯑꯩ ꯅꯪꯒꯤ ꯋꯥꯆꯦꯞꯇ ꯀꯩꯅꯣ ꯑꯩ ꯅꯪ ꯑꯩꯅꯒꯣ ꯅꯪꯒꯤ ꯋꯥꯆꯦꯞꯇ ꯀꯩꯅꯣꯝ ꯊꯥꯈꯤꯕꯅꯤ ꯑꯝꯇ ꯐꯣꯇꯣ ꯑꯃ ꯊꯥꯈꯤꯅꯤꯕ ꯅꯨꯄꯤ ꯑꯃꯒꯤꯀꯣ ꯑꯩꯈꯣꯏ ꯅꯨꯅꯨꯡꯄꯤꯤ ꯐꯖꯕ ꯑꯃ ꯂꯩꯌꯦꯕ ꯑꯗꯨ ꯐꯪꯕ꯭ꯔꯥ ꯐꯪꯗ꯭ꯔꯕ꯭ꯔ
ꯐꯪꯗꯦ ꯀꯔꯤ ꯍꯥꯏꯕ ꯑꯁꯤꯕꯨ
ꯀꯩꯗꯧꯔꯤꯅꯣ ꯍꯧꯖꯤꯛ ꯇꯕ꯭ꯔꯣ
ꯇꯥꯏꯌꯦ ꯐꯖꯅ ꯇꯥꯗꯦ ꯇꯥꯏꯌꯦ ꯇꯥꯏ
ꯊꯣꯛꯈꯤꯕꯗꯒꯤ ꯈꯨꯟꯁꯨ ꯑꯝꯇ ꯂꯥꯛꯇ꯭ꯔꯦ
ꯄꯥꯁ ꯑꯩꯗꯤꯒꯣ ꯅ ꯅꯪꯒꯤ ꯅꯦꯠꯋꯛ ꯐꯠꯇꯕꯒꯤꯔꯣꯏ ꯐꯖꯅ ꯇꯥꯗꯦ
ꯍꯈꯣ ꯍꯥꯏꯔꯤꯒꯦ ꯐꯕ